ꯍꯦꯜꯂꯣ ꯑꯥ
ꯑꯣꯀꯦ ꯑꯥ ꯊꯝꯈ꯭ꯔꯕꯖꯥꯠꯅꯦ
ꯑꯥ ꯍꯣꯏ ꯀꯩꯅꯣ ꯇꯧꯕꯒꯤꯀꯣ ꯑꯗꯨꯒꯤ
ꯑꯗꯨ ꯑꯩꯈꯣꯏꯒꯤ ꯁꯣꯏꯕꯗꯒꯤꯔꯣ ꯃꯊꯟꯗꯅ ꯊꯝꯈ꯭ꯔꯕꯖꯥꯠꯔꯣ
ꯅꯠꯇꯦ ꯑꯗꯨꯝ ꯑꯣꯇꯣꯃꯦꯇꯤꯛꯂꯤ ꯑꯗꯨ ꯑꯩ ꯍꯣꯔꯦꯟ ꯑꯃꯛꯒ ꯍꯥꯏꯔꯛꯀꯦ ꯑꯗꯨꯗꯀꯣ ꯎꯝ
ꯎꯝ ꯑꯩ ꯊꯝꯕꯕꯨꯗꯤ
ꯑꯥ ꯑ ꯑ ꯍꯣꯏ
ꯍꯧꯖꯤꯛꯀꯤꯗꯣ ꯉꯥꯡꯅꯨꯒꯤ
ꯉꯥꯅꯨꯒ ꯀꯔꯤ ꯀꯔꯤꯔꯥ ꯑꯩꯈꯣꯏꯅ ꯋꯥꯔꯤ ꯁꯥꯕꯗꯣ ꯉꯥꯅꯨꯒꯤ ꯑꯗꯨꯅꯦ ꯑꯩꯅ ꯍꯥꯏꯕꯗꯣ ꯀꯥꯡꯉꯥꯗꯤ ꯈꯔ ꯋꯥꯕ ꯃꯥꯜꯂꯦꯀꯣ ꯐꯪꯕꯁꯦ
ꯀꯥꯉꯥ ꯑꯣ ꯑꯣ ꯈꯔꯕꯨꯗꯤ ꯇꯥꯡꯉꯦ ꯍꯣꯏ
ꯀꯣ ꯉꯥꯅꯨꯒ ꯀꯝꯄꯦꯌꯔ ꯇꯧꯔꯒꯗꯤ ꯑꯗꯨꯅ ꯇꯥꯡꯉꯝꯒꯅꯤꯅꯦ ꯀꯣ
ꯍꯣꯏ ꯂꯤꯁꯤꯡ ꯋꯥꯟ ꯊꯥꯎꯖꯟ ꯍ꯭ꯣꯏ ꯃꯆꯥꯒꯨꯝꯕꯗꯨ ꯂꯤꯁꯤꯡ ꯑꯃ ꯁꯚꯦꯟ ꯍꯟꯗ꯭ꯔꯦꯗ ꯑꯩꯠ ꯍꯟꯗ꯭ꯔꯦꯗꯀꯨꯝꯕꯗ ꯂꯥꯛꯑꯦ ꯑꯗꯨꯒ ꯑꯆꯧꯕꯁꯤꯡꯗꯤ ꯋꯥꯟ ꯊꯥꯎꯖꯟ ꯑꯩꯠ ꯍꯟꯗ꯭ꯔꯦꯗ ꯑꯕꯞ ꯇꯨ ꯊꯥꯎꯖꯟꯒꯨꯝꯕ ꯀꯣ
ꯑꯥ ꯑꯥ ꯑꯣꯀꯦ ꯑꯣꯀꯦ ꯑꯗꯨ ꯑꯗꯨꯒꯤ ꯃꯥꯜꯂꯦꯗ ꯑꯗꯨꯒꯤ ꯑꯩꯗꯣ ꯎꯝ ꯅꯠꯇꯦ ꯑꯥ ꯑꯗꯨꯒꯤ ꯑꯣꯏꯕ ꯃꯥꯜꯂꯦ ꯀꯪꯉꯥꯁꯨ ꯑꯩꯗꯤ ꯄꯥꯛ ꯆꯥꯕꯁꯦ ꯐꯪꯗꯦ ꯑꯗꯨꯝ ꯉꯥꯅꯨ ꯑꯣꯏꯅ ꯑꯌꯥꯝꯕ ꯂꯥꯏꯅꯁꯨ ꯑꯗꯨꯝ ꯐꯪꯕꯒꯤꯀꯣ
ꯆꯨꯝꯃꯦ ꯆꯨꯝꯃꯦ
ꯑꯗꯨꯅ ꯑꯗꯨꯝ ꯑꯍꯝ ꯆꯥꯕ ꯀꯪꯉꯥꯁꯦ ꯑꯉꯥꯡꯀꯥꯟꯗꯤ ꯆꯥꯗꯤ ꯆꯥꯈ꯭ꯔꯦ ꯑꯗꯨ ꯇꯦꯁꯇꯨꯁꯨ ꯑꯗꯨꯝ ꯀꯥꯎꯔꯛꯈ꯭ꯔꯦꯗ ꯑꯩꯗꯤ ꯐꯖꯅ ꯅꯤꯡꯁꯤꯡꯗ꯭ꯔꯦꯗ ꯅꯈꯣꯏ ꯅꯈꯣꯏ ꯂꯝꯗꯗꯤ ꯐꯖꯅ ꯀꯩꯅꯣ ꯇꯧꯕ꯭ꯔꯥ ꯅꯣꯏ ꯑꯦꯔꯤꯌꯥꯗꯨꯗꯤ ꯑꯥ ꯀꯪꯉꯥ ꯒꯨꯝꯕ ꯑꯗꯨꯝ ꯏꯂꯥꯏ ꯂꯥꯏꯅ ꯐꯪꯕ꯭ꯔꯥ
ꯐꯪꯗꯦꯗ ꯑꯩꯈꯣꯏ ꯀꯩꯅꯣ ꯑꯥ ꯀꯩ ꯌꯣꯛꯄꯁꯤꯡꯗꯀꯣ ꯈꯛ ꯈꯪꯅꯔꯒ ꯑꯩꯈꯣꯏꯅ ꯀꯅꯥ ꯀꯅꯥ ꯌꯣꯛꯄ ꯑꯗꯨꯝ ꯍꯪꯅꯔꯗꯤ ꯏꯃꯥꯟꯅꯕꯁꯤꯡ ꯈꯔ ꯑꯩꯈꯣꯏ ꯉꯥꯅꯨꯒꯨꯝꯕ ꯇꯧꯕꯒꯤ ꯑꯗꯨꯝ ꯆꯥꯕꯩꯅꯦ
ꯑꯣ ꯑꯣ ꯑꯣ ꯑꯣ
ꯃꯩꯇꯩ ꯕꯤꯂꯥꯏꯇꯤꯗꯤ ꯀꯃꯥꯏꯅ ꯇꯧꯒꯦ ꯕꯤꯂꯥꯏꯇꯤ ꯈꯤꯇꯪ ꯆꯧꯕꯗꯣ ꯕ꯭ꯂꯦꯛꯀ ꯋꯥ꯭ꯋꯥꯏꯠꯇꯣ
ꯑꯣ ꯑꯗꯨꯁꯨ ꯑꯗꯨꯝ ꯍꯥꯎꯋꯦ
ꯑꯥ ꯑꯩꯗꯤ ꯑꯗꯨꯅ ꯍꯥꯎꯋꯦ
ꯑꯣ ꯑꯁ ꯑꯩꯁꯨ ꯅꯪꯅ ꯉꯁꯤꯁꯦ ꯅꯪꯅ ꯑꯣꯏꯅ ꯐꯖꯅ ꯗꯤꯁꯀ꯭ꯔꯤꯞꯁꯟ ꯄꯤꯈ꯭ꯔꯦ ꯑꯩꯗꯤ ꯉꯥꯅꯨ ꯍꯥꯏꯔꯗꯤ ꯖꯁ ꯋꯥꯟ ꯀꯔꯤ ꯍꯥꯏꯁꯤꯔꯥ ꯑꯃꯈꯛꯇ ꯑꯣꯏꯔꯝꯒꯅꯤꯅ ꯈꯟꯕꯅꯦꯕ ꯅꯪꯅ ꯐꯖꯅ ꯅ ꯀ꯭ꯂꯥꯁꯤꯐꯥꯏ ꯐꯖꯅ ꯇꯧꯕꯒꯤ ꯅꯦꯛꯁ ꯆꯟꯗꯤ ꯑꯩ ꯐꯖꯅ ꯌꯦꯡꯉꯒ ꯃꯨꯜꯂꯒ ꯆꯥꯕ ꯎꯝ ꯀꯩꯅꯣ ꯇꯧꯔꯒ ꯆꯥꯕ ꯇꯥꯔꯦ ꯅꯦꯛꯁ ꯇꯥꯏꯝꯗꯤ
ꯕꯤꯂꯥꯏꯇꯤꯒꯨꯝꯕ ꯕꯤꯂꯥꯏꯇꯤꯒꯨꯝꯕꯅ ꯍꯣꯏ ꯍꯥꯎꯋꯦ ꯑꯩ ꯑꯗꯨꯝ ꯁꯔꯨ ꯉꯥꯛꯇ ꯑꯣꯏ ꯃꯥꯗꯤ ꯀꯩꯅꯣ ꯃꯇꯣꯡꯒꯨꯝꯕ ꯈꯤꯇꯪ ꯌꯥꯎꯋꯦꯕꯀꯣ ꯁꯔꯨ ꯑꯥ ꯑꯗꯨꯒꯤꯅꯤ ꯋꯥꯅꯤꯗ
ꯑꯣ ꯑꯍꯝ
ꯌꯦꯟꯁꯥꯅ ꯍꯦꯟꯅ ꯑꯥ
ꯅꯠꯇꯦ ꯌꯦꯟꯁꯥꯅ ꯀꯔꯤ ꯇꯧꯋꯦꯕ ꯍꯥꯏꯌꯨ
ꯌꯦꯟꯁꯥ ꯍꯦꯟꯅ ꯄꯥꯝꯕ꯭ꯔꯣ ꯉꯥꯅꯨꯅ ꯍꯦꯟꯅ ꯄꯥꯝꯕ꯭ꯔꯣ
ꯌꯦꯟꯁꯥꯁꯦꯀꯣ ꯑꯥ ꯌꯦꯟꯁꯥꯁꯦ ꯂꯣꯛ ꯂꯣꯀꯦꯜ ꯑꯩꯈꯣꯏꯒꯤ ꯂꯣꯀꯦꯜꯒꯤ ꯑꯣꯏꯔꯗꯤ ꯑꯗꯨꯝ ꯆꯥꯅꯤꯡꯉꯦꯗ ꯑꯗꯨꯁꯨ ꯈꯪꯗꯦꯗ ꯉꯥꯅꯨꯅ ꯄ꯭ꯔꯤꯐꯔ ꯇꯧꯕ ꯃꯥꯜꯂꯦꯗ ꯑꯩꯗꯤ
ꯑꯣꯀꯦ
ꯑꯥ ꯑꯪ ꯀꯣ ꯕ꯭ꯔꯣꯏꯂꯔꯁꯤ ꯆꯥꯕꯁꯤ ꯀꯔꯤ ꯍꯥꯏꯁꯤꯔꯥ ꯎꯄꯥꯏ ꯂꯩꯇ꯭ꯔꯒ ꯆꯥꯕꯅꯦꯕ ꯕ꯭ꯔꯣꯏꯂꯔꯁꯦꯀꯣ
ꯑꯥ
ꯍꯥꯏꯕꯗꯤ ꯁꯥꯒꯨꯝꯕꯁꯦ ꯂꯩꯗꯅ ꯑꯣꯛꯁꯥꯒꯨꯝꯕ ꯁꯟꯁꯥ ꯈꯛꯇ ꯆꯥꯕꯗꯨꯁꯨ ꯃꯔꯛ ꯃꯔꯛꯇ ꯇꯥꯜꯂꯛꯑꯦꯅꯀꯣ
ꯑꯥ
ꯑꯗꯨꯒꯤ ꯉꯥ ꯍꯥꯏꯔꯗꯤ ꯑꯉꯥꯡꯁꯤꯡꯁꯦ ꯑꯃꯨꯛꯀ ꯆꯥꯕꯁꯦ ꯋꯥꯔꯦꯗꯣ ꯃꯣꯏꯗꯤ ꯁꯔꯨ ꯂꯩꯕꯒꯤ ꯑꯗꯨꯒ ꯆꯤꯀꯟ ꯍꯥꯏꯔꯗꯤ ꯍꯧꯖꯤꯛ ꯗꯨꯀꯥꯟꯗ ꯐꯪꯕ ꯆꯤꯛꯀꯟ ꯍꯥꯏꯔꯗꯤ ꯑꯗꯨꯝ ꯏꯖꯤꯂꯤ ꯑꯦꯕꯥꯏꯂꯦꯕꯜ ꯑꯣꯏꯕꯒꯤ ꯁꯠ ꯊꯣꯡꯑꯒ ꯑꯗꯨꯝ ꯂꯩꯔꯒ ꯊꯣꯡꯕꯤꯔꯗꯤ ꯑꯉꯥꯡꯒꯤꯁꯨ ꯑꯗꯨꯝ ꯂꯩꯗꯅ ꯑꯗꯨꯃꯥꯏꯅ ꯇꯧꯋꯦꯕ ꯑꯗꯨꯒꯤ ꯄ꯭ꯔꯣꯏꯂꯥꯔ ꯆꯤꯟꯁꯦ ꯑꯗꯨꯝ ꯀꯩꯅꯣ ꯇꯧꯌꯦ
ꯑꯉꯥꯡꯒꯨꯝꯕꯗꯤ ꯉꯥ ꯍꯥꯏꯔꯗꯤ ꯑꯥ ꯄꯨꯛ ꯂꯥꯎꯗ꯭ꯔꯣ ꯀꯝꯕ ꯑꯣ ꯉꯥ ꯀꯒꯨꯝꯕ ꯄꯥꯝꯒꯦ ꯑꯣꯔ ꯉꯥꯍꯩꯒꯨꯝꯕ ꯀꯔꯝꯕ
ꯑꯥꯏ ꯉꯥꯍꯩꯗꯤ ꯇꯜꯂꯤ ꯗ ꯑꯩꯗꯤ ꯔꯧꯎꯒꯨꯝꯕꯒꯣ ꯅ ꯅꯠꯇ꯭ꯔꯒ ꯑꯩꯈꯣꯏꯒꯤ ꯎꯝ ꯂꯣꯀꯦꯜꯒꯤ ꯎꯝꯕ ꯗꯣ ꯑꯩꯗꯤ ꯉꯥꯍꯩꯗꯨꯗꯤ ꯉꯥꯍꯩꯗꯨꯗꯤ ꯌꯥꯝ ꯇꯜꯂꯦꯗ ꯃꯅꯝꯗꯨ ꯇꯜꯂꯦ
ꯉꯥꯍꯩꯗꯨꯒꯣ
ꯑꯍꯣ ꯑꯗꯨꯒ ꯐꯦꯠꯁ ꯂꯩꯕꯗꯨꯀꯣ
ꯑꯥ
ꯑꯁ ꯑꯗꯨꯗꯤ ꯆꯥꯕ ꯌꯥꯗ꯭ꯔꯦꯗ ꯑꯩꯗꯤ ꯑꯣꯛꯁꯥꯁꯨ ꯑꯩꯗꯤ ꯐꯦꯠꯁꯦ ꯆꯥꯗꯕ
ꯑ ꯑꯣꯀꯦ ꯀꯦ ꯈꯪ ꯒ꯭ꯌꯥꯟ ꯇꯥꯈꯦꯅ ꯅꯣꯏ ꯅꯣꯏꯕ ꯄꯥꯔꯠꯇꯨ ꯄꯥꯝꯗꯕꯀꯣ
ꯍꯣꯏ ꯑꯗꯨꯒꯤ ꯆꯥꯕ ꯍꯩꯇꯦ ꯑꯩꯗꯤ ꯑꯗꯨꯒꯨꯝꯕꯗꯣ ꯑꯗꯨꯒꯤ ꯉꯥꯍꯩꯁꯨ ꯄꯥꯝꯗꯦ
ꯍꯥꯏꯕꯗꯤ ꯑꯗꯨꯝ ꯈꯪꯗꯦꯅꯤ ꯊꯕꯛ ꯃꯁꯥ ꯐꯅꯕꯒꯤꯗ ꯑꯗꯨꯒꯨꯝꯕ ꯄꯥꯝꯃꯤ
ꯕꯦꯁꯇꯤꯀꯣ ꯑꯩꯈꯣꯏꯅ ꯌꯥꯔ ꯌꯥꯔꯤꯕ ꯃꯈꯩꯁꯦ ꯔꯦꯗ ꯃꯤꯠꯁꯦ ꯌꯥꯝ ꯆꯥꯗꯕꯀꯣ ꯑꯣꯛꯁꯥ ꯁꯟꯁꯥ ꯉꯥꯅꯨ ꯑꯣꯏꯔꯁꯨ ꯑꯥ ꯗꯣꯛ ꯃꯤꯠ ꯑꯣꯏꯔꯁꯨ ꯃꯣꯏ ꯑꯣꯜ ꯔꯦꯠ ꯃꯤꯠꯅꯤꯅ ꯃꯣꯏꯗꯤ
ꯑꯥ
ꯑꯗꯨ ꯌꯥꯕ ꯃꯈꯩꯁꯦ ꯋꯥꯏꯠ ꯃꯤꯠ ꯑꯣꯏꯕꯅ ꯆꯥꯕ ꯂꯥꯏꯛ ꯆꯤꯛꯀꯟ ꯑꯣꯏꯔꯁꯨ ꯅꯠꯇ꯭ꯔꯒ ꯉꯥ ꯑꯣꯏꯔꯁꯨꯀꯣ ꯑꯗꯨꯅ ꯈ꯭ꯋꯥꯏꯗꯤ ꯍꯦꯜꯗꯤꯅꯦ ꯑꯗꯨ ꯔꯦꯗꯃꯤꯠꯁꯨ ꯑꯗꯨꯝ ꯗꯔꯀꯥꯔꯕꯨꯗꯤ ꯂꯩ ꯑꯗꯨꯕꯨ ꯌꯥꯝ ꯑꯦꯛꯁꯦꯁ ꯑꯣꯏꯗꯕꯀꯣ
ꯑꯥ
ꯑꯗꯨ ꯑꯣꯏꯔꯗꯤ ꯑꯗꯨꯝ ꯌꯥꯏꯌꯦꯗ
ꯀꯩ ꯀꯩ ꯀꯩ ꯇꯧꯕꯩꯅꯣ ꯔꯦꯗ
ꯑꯩꯈꯣꯏ ꯔꯦꯗ ꯃꯤꯠꯀꯨꯝꯕꯁꯦ ꯀꯣꯂꯦꯁꯇ꯭ꯔꯣꯜ ꯌꯥꯝ ꯋꯥꯡꯍꯟꯕꯅꯦꯕ ꯑꯩꯈꯣꯏ ꯑꯩꯉꯣꯟꯗꯀꯣ
ꯑꯥ
ꯑꯗꯨꯒ ꯑꯗꯨꯝ ꯌꯥꯝꯅ ꯆꯥꯃꯜꯂꯗꯤ ꯂꯣꯡ ꯔꯟꯗ ꯀꯔꯤ ꯇꯧꯔꯛꯀꯅꯤ ꯁꯥꯁꯦ ꯁꯨꯛꯆꯥ ꯆꯥꯕ ꯌꯥꯗꯦ ꯍꯥꯏꯔꯛꯈ꯭ꯔꯅꯤ ꯀꯣꯂꯦꯁꯇ꯭ꯔꯣꯜ ꯌꯥꯝ ꯋꯥꯡꯈꯠꯕꯅꯦꯕ ꯃꯣꯏꯗꯤ ꯑꯗꯨꯒꯤ ꯑ ꯀꯔꯤꯔꯥ ꯂꯤꯚꯔ ꯂꯤꯚꯔ ꯁꯣꯔꯣꯁꯤꯁ ꯍꯥꯏꯕ꯭ꯔꯥ ꯀꯩꯅꯣꯝꯃ ꯂꯩꯅꯥ ꯑꯃ ꯍꯥꯏꯔꯛꯄꯅꯦꯅꯦ ꯑꯩꯗꯤ ꯍꯣꯏ ꯍꯣꯏ ꯑꯗꯨꯒꯨꯝꯕ ꯌꯥꯝ ꯅꯥꯔꯛꯄꯅꯦ ꯑꯗꯨꯒꯤ ꯌꯥꯔꯤꯕ ꯃꯈꯩ ꯀꯔꯤ ꯍꯥꯏꯁꯤꯔꯥ ꯆꯥꯔꯁꯨ ꯈꯔ ꯀꯟꯇ꯭ꯔꯣꯜ ꯂꯩꯅ ꯆꯥꯕ ꯖꯥꯠꯇꯣꯀꯣ
ꯑꯥ
ꯑꯗꯨꯃꯥꯏꯅ ꯇꯧꯕ ꯑꯩꯈꯣꯏꯒꯤ ꯀꯩꯅꯣꯅꯤꯅꯦ ꯍꯥꯟꯅ ꯑꯩꯈꯣꯏꯒꯤ ꯅꯦꯕꯔ ꯑꯩꯈꯣꯏꯁꯦ ꯃꯣꯏꯗꯤ ꯑꯥ ꯁꯥꯁꯦ ꯃꯣꯔꯅꯤꯡꯁꯨ ꯑꯥꯐꯇꯔꯅꯨꯟꯁꯨ ꯃꯣꯏꯗꯤ ꯑꯩꯈꯣꯏꯗꯤ ꯆꯥꯛ ꯊꯣꯡꯕꯁꯦ ꯃꯣꯔꯅꯤꯡꯒ ꯏꯚꯤꯅꯤꯡ ꯈꯛꯇ ꯊꯣꯡꯉꯦꯅ ꯑꯥꯐꯇꯔꯅꯨꯟꯒꯨꯝꯕꯅ ꯑꯩꯈꯣꯏꯅ ꯀꯔꯤ ꯈꯔ ꯂꯥꯏꯠ ꯑꯣꯏꯕ ꯆꯥꯕ ꯅꯠꯇ꯭ꯔꯒ ꯑꯗꯨꯝ ꯆꯔꯥ ꯋꯥꯟꯕ ꯆꯥꯛ ꯏꯟꯁꯥꯡ ꯂꯩꯃꯗꯤ ꯆꯔꯥ ꯋꯥꯟꯕ ꯂꯩꯗꯅꯀꯣ
ꯑꯥ
ꯑꯗꯨꯝ ꯇꯧꯋꯦꯗꯅ ꯑꯗꯣ ꯑꯩꯈꯣꯏꯒꯤ ꯐ꯭ꯔꯦꯟ ꯈꯣꯏꯁꯤꯗꯤ ꯃꯣꯔꯅꯤꯡ ꯊꯣꯡꯒꯅꯤ ꯑꯐꯇꯔꯅꯨꯟ ꯊꯣꯡꯒꯅꯤ ꯏꯚꯅꯤꯡ ꯊꯣꯡꯅꯤ ꯑꯗꯨꯒ ꯑꯗꯨ ꯑꯍꯨꯝꯔꯛ ꯊꯣꯡꯕꯗ ꯃꯣꯏꯁꯦ ꯁꯥ ꯢꯟꯁꯥꯡ ꯂꯣꯏꯅ ꯊꯣꯡꯒꯥꯅꯤꯕꯥ
ꯑꯣꯀꯦ ꯑꯗꯨꯗꯤ ꯑꯥ ꯐꯥꯖꯍꯟꯗꯦ
ꯑꯁ ꯑꯗꯨꯗꯤ ꯃꯣꯏꯁꯦ ꯂꯣꯏꯅ ꯀꯩꯅꯣ ꯇꯧꯔꯦ ꯃꯣꯏ ꯑꯥ ꯑꯉꯥꯡꯁꯤꯡꯁꯨ ꯑꯥ ꯃꯆꯥꯅꯨꯄꯤ ꯀꯌꯥꯅꯣꯅꯦ ꯀ꯭ꯂꯥꯁ ꯀꯌꯥꯔꯣ ꯀꯥꯕꯗꯣ ꯑꯩꯠꯔꯣ ꯅꯥꯏꯟꯔꯥ
ꯑꯥ
ꯑꯃ ꯌꯥꯎꯋꯦ ꯃꯥꯁꯨ ꯅꯥꯔꯦ ꯅꯥꯔꯒ ꯔꯦꯗ ꯃꯤꯠꯁꯦ ꯁꯨꯛꯆꯥ ꯆꯥꯔꯨꯅꯨ ꯍꯥꯏꯅ ꯗꯣꯛꯇꯔꯅ ꯍꯥꯏꯔꯦ ꯑꯗꯣ ꯃꯞ ꯄꯥꯁꯤꯁꯨ ꯑꯗꯨꯝ ꯇꯤ ꯀꯔꯤꯔꯣ ꯗꯥꯏꯕꯤꯇꯤꯁ ꯅꯥꯔꯦ ꯗꯥꯏꯕꯤꯇꯤꯁ ꯃꯊꯛꯇꯨꯗ ꯀꯔꯤꯅꯣꯃꯥ ꯗꯣ ꯃꯥꯏ ꯅꯨꯄꯤꯁꯨ ꯍꯧꯖꯤꯛ ꯀꯣꯂꯦꯁꯇ꯭ꯔꯣꯜ ꯋꯥꯡ ꯑꯗꯨꯅ ꯃꯥꯁꯨ ꯁꯥꯗꯣ ꯆꯥꯕꯗꯣ ꯀꯟꯇ꯭ꯔꯣꯜ ꯇꯧꯔꯣ ꯍꯥꯏꯅꯀꯣ ꯑꯗꯨ ꯏꯆꯥꯁꯤꯡꯁꯨ ꯂꯣꯏꯅ ꯅꯣꯏꯕ ꯃꯣꯏ ꯍꯣꯜ ꯐꯦꯝꯂꯤꯀꯣ ꯍꯁꯕꯦꯟ ꯋꯥꯏꯐ ꯃꯆꯥ ꯅꯨꯄꯤ ꯑꯃ ꯅꯨꯄꯤ ꯑꯅꯤ ꯃꯆꯥ ꯅꯨꯨꯄꯥꯗꯨꯁꯨ ꯂꯣꯏꯅ ꯍꯦꯜꯗꯤ ꯑꯣꯏꯔꯥꯒ ꯍꯦꯜ ꯗꯤ ꯑꯣꯏꯔꯥꯁꯨ ꯀꯔꯤ ꯍꯥꯏꯁꯤꯔꯥ ꯑꯣꯕꯦꯁꯤꯇꯤ ꯂꯩꯕ ꯁ꯭ꯇꯥꯢꯜꯗꯨ ꯑꯗꯨꯃꯥꯏꯅ ꯇꯧꯋꯦꯕꯥ ꯃꯣꯏꯁꯦ ꯑꯗꯨꯅ ꯂꯣꯡ ꯔꯟꯁꯦ ꯐꯠꯇꯦ
ꯍꯣꯏ ꯍꯣꯢ ꯑꯗꯨ ꯁꯥ ꯆꯥꯕꯅꯔꯣ ꯑꯣꯔ ꯍꯣꯏ ꯑꯣꯕꯤꯁꯤꯇꯤ ꯍꯥꯏꯔꯗꯤ ꯍꯣꯏ ꯐꯖꯥꯗꯦ ꯀꯩꯅꯣ ꯍꯥꯏꯗꯤ ꯑꯩ ꯏꯃꯥꯟꯅꯕ ꯈꯣꯢꯁꯨ ꯌꯥꯝ ꯅꯧꯅ ꯗꯥꯏꯕꯤꯇꯤꯁ ꯅꯥ ꯅꯥꯕꯗꯨꯀꯣ ꯃꯥꯗꯤ
ꯑꯣ
ꯆꯍꯤ ꯁꯣꯐ ꯁꯤꯛꯁ꯭ꯇꯤꯟꯅꯔꯣ ꯅꯥꯕ ꯍꯧꯋꯦ ꯁꯤꯛꯁ꯭ꯇꯤꯟꯒꯨꯝꯕ ꯃꯥꯜꯂꯦ ꯑꯗꯨꯗꯒꯤ ꯗꯥꯢꯕꯤꯇꯤꯁ ꯁꯥ ꯁꯥ ꯇꯥ ꯁꯥ ꯑꯗꯨꯒ
ꯎꯝ
ꯐꯦꯠꯀꯨꯝꯕ ꯉꯥꯛꯇ ꯑꯗꯨꯝ ꯊꯥꯎꯒꯨꯝꯕꯒꯤ ꯄꯣꯠ ꯆꯩ ꯉꯥꯛꯇ ꯆꯥꯕꯒꯤꯀꯣ ꯗꯥꯏꯕꯤꯇꯤꯁꯀꯨꯝꯕ ꯇꯧꯔꯛ ꯃꯥꯒꯤ ꯗꯥꯏꯂꯥꯏꯁꯤꯁ ꯆꯥꯗꯕꯒꯤ ꯀꯩ ꯀꯩꯅꯣ ꯏꯟꯁꯨꯂꯤꯟꯒꯨꯝꯕ ꯑꯗꯨꯝ ꯀꯥꯞꯄ ꯂꯩꯗꯨꯀꯣ
ꯎꯝꯍꯝ ꯎꯝꯍꯝ
ꯍꯣ ꯍꯣ ꯑꯗꯨ ꯋꯥꯏꯠ ꯋꯥꯏꯠ ꯃꯤꯠꯀꯤ ꯃꯤꯡꯁꯤꯡꯗꯤ ꯑꯥ ꯌꯦꯟꯁꯥ ꯂꯩꯔꯦ
ꯇꯨꯂꯥ ꯉꯥ ꯂꯩꯔꯦꯀꯣ ꯑꯁꯤꯅ ꯑꯗꯨꯝ ꯑꯣꯏꯗꯧ ꯃꯥꯜꯂꯦꯗꯥ
ꯑꯣꯀꯦ
ꯉꯥ ꯌꯦꯟ ꯑꯁꯤꯅ ꯑꯗꯨꯝ ꯑꯣꯏꯗꯧ ꯃꯥꯜꯂꯦ ꯑꯩꯅꯥ ꯈꯪꯕ ꯐꯥꯎꯗꯤꯀꯣ ꯁꯥꯁꯦ ꯅꯪꯒꯤ ꯐ꯭ꯔꯦꯟ ꯍꯧꯖꯤꯛ ꯅꯥꯏ ꯍꯥꯏꯕꯗꯨꯗꯤ ꯌꯥꯝ ꯑꯉꯥꯡ ꯑꯣꯏꯔꯒ ꯅꯥꯏꯌꯦꯅꯦ ꯁꯤꯛꯁꯇꯤꯟꯒꯨꯝꯕꯗꯗꯤꯀꯣ
ꯍꯣꯏ ꯃꯣꯏꯁꯨ ꯈꯪꯗꯕꯥꯒꯤ ꯑꯉꯥꯡ ꯄꯤꯛꯄ ꯀꯥꯟꯗꯗꯤ ꯃꯁꯥ ꯐꯔꯗꯤ ꯐꯖꯩ ꯍꯥꯏꯅꯥꯀꯣ ꯑꯗꯨꯒꯤ ꯑꯗꯨ ꯀꯟꯇ꯭ꯔꯣꯜꯒꯨꯝꯕ ꯀꯩꯁꯨ ꯂꯩꯇꯕꯤꯗꯥ ꯑꯗꯨꯝ ꯇꯧ ꯑꯩ ꯏꯃꯨꯡ ꯀꯖꯤꯟꯖꯨ ꯊꯣꯛꯑꯦ ꯐ꯭ꯔꯦꯟꯁꯨ ꯇꯧꯋꯦ ꯕꯦꯁ ꯐ꯭ꯔꯦꯟꯁꯁꯨ ꯑꯣꯏꯕꯀꯣ ꯑꯗꯨ ꯀꯟꯇ꯭ꯔꯣꯜ ꯀꯩꯁꯨ ꯂꯩꯇꯕ ꯗꯥ ꯑꯗꯨꯒꯤ ꯑꯗꯣ ꯃꯣꯏ ꯏꯃꯨꯡ ꯂꯣꯏꯅꯃꯛ ꯍꯣꯏ ꯃꯁꯥ ꯂꯣꯏ ꯑꯣꯕꯤꯁꯇ ꯂꯣꯏ ꯆꯠꯄꯒꯤ ꯍꯧꯖꯤꯛꯇꯤ ꯑꯌꯥꯝꯕ ꯂꯣꯏ ꯐꯒ꯭ꯔꯦ ꯗꯥꯜꯒꯨꯝꯕꯒꯨꯝꯕ ꯆꯥꯕꯒꯤꯀꯣ
ꯍꯣꯏ ꯍꯣꯏ ꯑꯗꯨꯅ ꯐꯕꯥꯅꯤꯗ ꯚꯦꯖꯤꯇꯦꯕꯜꯁ ꯌꯥꯝꯅ ꯆꯥꯕ ꯀꯣ
ꯑ
ꯁꯥ ꯆꯥꯔꯁꯨ ꯑꯗꯨꯝ ꯈꯤꯇꯪ ꯂꯩꯗꯅ
ꯑꯥ
ꯄꯤꯁ ꯑꯃ ꯑꯅꯤ ꯑꯗꯨꯝ ꯐ꯭ꯔꯤꯀ꯭ꯋꯦꯟꯂꯤ ꯆꯥꯔꯁꯨ ꯍꯥꯏꯕꯅꯤꯗ ꯄꯤꯁ ꯑꯃ ꯑꯅꯤꯒꯨꯝꯕ ꯆꯥꯔꯒ ꯑꯗꯨꯝ ꯀꯩꯅꯣ ꯇꯧꯕꯗꯨꯅ ꯕꯦꯁꯅꯦ ꯍꯧꯖꯤꯛꯇꯤ ꯂꯥꯏꯅꯥꯁ ꯌꯦꯡꯉꯨꯅꯦ ꯑꯦꯚ꯭ꯔꯤꯋꯦꯔ ꯀꯣ
ꯑꯥ
ꯍꯥꯟꯅ ꯂꯥꯏꯅꯥ ꯂꯩꯔꯝꯗꯕꯁꯤꯡ ꯑꯩꯈꯣꯏꯒꯤ ꯏꯄꯥ ꯏꯄꯨ ꯃꯣꯏ ꯃꯇꯝꯗꯗꯤ ꯑꯗꯨꯒꯨꯝꯕ ꯀꯦꯟꯁꯔ ꯗꯥꯏꯕꯤꯇꯤꯁ ꯗꯥꯏꯕꯤꯇꯤꯁ ꯍꯥꯏꯕꯒꯨꯝꯕꯁꯦ ꯄꯥꯛ ꯇꯥꯗꯕꯅꯤ ꯍꯧꯖꯤꯛꯇꯤꯗꯤ ꯄꯨꯂꯞ ꯀꯣꯃꯟ ꯑꯣꯏꯈ꯭ꯔꯦꯕ ꯑꯗꯨꯒꯨꯝꯕ ꯁꯤꯛꯅꯦꯁꯁꯦ
ꯗꯥꯏꯕꯤꯇꯤꯁ ꯀꯨꯝꯕꯀꯣ ꯍꯣꯏ ꯍꯣꯏ ꯀꯃꯥꯟ ꯑꯣꯏꯈ꯭ꯔꯦ
ꯀꯦꯟꯁꯔ ꯍꯥꯏꯔꯁꯨ ꯑꯦꯕ꯭ꯔꯤꯋꯦꯔ ꯀꯦꯟꯁꯔ ꯀꯦꯟꯁꯔ ꯍꯥꯏꯅꯀꯣ
ꯑꯝ
ꯑꯗꯨꯅ ꯌꯥꯕ ꯃꯈꯩꯗꯤ ꯀꯟꯇ꯭ꯔꯣꯜ ꯇꯧꯔꯒ ꯆꯥꯕꯅ ꯑꯩ ꯐꯩꯗ
ꯀꯟꯗ꯭ꯔꯣ ꯍꯣꯏ ꯆꯨꯝꯃꯦ ꯆꯨꯝꯃꯦ
ꯆꯤꯟꯖꯥꯛ ꯍꯥꯏꯔꯁꯨ ꯂꯣꯏꯅ ꯍꯤꯗꯥꯛ ꯀꯥꯞꯄꯦ ꯀꯣ
ꯎꯝ
ꯑꯗꯨꯅꯦ ꯑꯗꯨꯒꯤ
ꯑꯗꯨ ꯑꯣꯏꯁꯨ ꯍꯣꯏ ꯍꯣꯏ ꯎꯝ ꯍꯣꯏ ꯑꯗ ꯑꯌꯥꯝꯕ ꯌꯦꯟꯁꯥ ꯕ꯭ꯔꯣꯏꯂꯔ ꯑꯗꯨ ꯕꯣꯏꯔꯒ ꯀꯣꯏꯂꯔꯁꯨ ꯍꯧꯖꯤꯛ ꯂꯣꯀꯦꯜ ꯍꯥꯏꯔꯁꯨ ꯀꯣꯏꯂꯔꯒꯤ ꯃꯆꯤꯟꯖꯥꯛꯇꯣ ꯆꯞ ꯃꯥꯟꯅꯗ꯭ꯔꯣ ꯇꯣꯉꯥꯟ ꯇꯣꯉꯥꯟꯕ ꯌꯥꯝ ꯄꯥꯛ ꯈꯦꯠꯅꯕ ꯂꯩꯕꯣ
ꯃꯣꯏꯁꯦ ꯈꯪꯗꯦꯅꯦ ꯃꯣꯏ ꯌꯣꯛꯄ ꯃꯑꯣꯡꯗꯤ ꯈꯪꯗꯦ ꯑꯗꯨꯗꯣ ꯑꯩꯁꯦꯀꯣ ꯌꯦꯟ ꯗꯤ ꯑꯗꯨꯝ ꯌꯣꯛꯑꯦ ꯍꯥꯏꯕ ꯌꯦꯟ ꯌꯣꯛꯄꯁꯤ ꯕ꯭ꯔꯣꯏꯂꯔꯗꯤ ꯅꯠꯇꯦ ꯀ꯭ꯔꯣꯏꯂꯔ ꯀ꯭ꯔꯣꯏꯂꯔ ꯍꯥꯏꯒꯗ꯭ꯔꯥ ꯕ꯭ꯂꯦꯛ ꯕ꯭ꯂꯦꯛꯅꯦꯕ ꯑꯩꯅ ꯌꯣꯛ ꯑꯣꯛꯄꯁꯦ ꯌꯨꯝꯗ ꯖꯁ ꯎꯝ ꯑꯩꯈꯣꯏꯅ ꯈꯛꯇꯪ ꯌꯦꯔꯨꯝꯒꯨꯝꯕ ꯆꯥꯔꯒ ꯑꯗꯨꯒ ꯑꯗꯨꯝ ꯁꯥꯒꯨꯝꯕ ꯆꯥꯅꯤꯡꯕ ꯃꯇꯝꯗ ꯑꯗꯨꯝ ꯂꯩꯗ꯭ꯔꯁꯨ ꯑꯗꯨꯝ ꯆꯥꯅꯉꯥꯏꯅ ꯈꯔ ꯌꯣꯛꯑꯦꯕ
ꯑꯥ
ꯃꯥꯒꯤ ꯆꯤꯟꯖꯥꯛꯁꯦ ꯑꯩꯈꯣꯏꯗꯤ ꯀꯩꯅꯣꯅꯦ ꯃꯅꯥ ꯃꯁꯤꯡꯒꯨꯝꯕꯗꯣ
ꯑꯥ
ꯑꯗꯨꯒꯨꯝꯕꯗꯣ ꯖꯣꯞ ꯇꯧꯔꯒ ꯎꯝ ꯆꯥꯛꯀꯨꯝꯕ ꯑꯗꯨꯝ ꯄꯤꯖꯩ ꯑꯗꯨꯒ ꯄꯤꯛꯄ ꯀꯥꯟꯗꯗꯤ ꯃꯣꯏꯒꯤ ꯇꯣꯉꯥꯟꯅ ꯃꯣꯏ ꯀꯩ ꯍꯥꯏꯁꯤꯔꯥ ꯀꯣꯔꯅ ꯁꯥꯕꯀꯣ ꯄꯥꯎꯗꯔ ꯑꯃ ꯂꯩꯌꯦ ꯑꯗꯨ ꯄꯤꯖꯧ ꯍꯥꯏꯌꯦ ꯑꯧ ꯑꯗꯨ ꯑꯗꯨ ꯄꯤꯖꯩ ꯑꯗꯨ ꯆꯥꯎꯕ ꯃꯇꯨꯡꯗꯗꯤ ꯑꯗꯣ ꯀꯩꯁꯨ ꯃꯤꯛꯁ ꯇꯧꯗ꯭ꯔꯦ ꯆꯥꯎꯈ꯭ꯔꯕ ꯃꯇꯨꯡꯗꯗꯤ ꯍꯧꯖꯤꯛ ꯆꯥꯛꯀ ꯃꯅꯥ ꯃꯁꯤꯡꯗꯣ ꯑꯥꯎ ꯅꯥꯄꯤꯒꯨꯝꯕꯗꯨꯀꯣ
ꯑꯥ
ꯃꯤꯛꯁ ꯇꯧꯔꯒ ꯑꯗꯨꯝ ꯄꯤꯖꯩꯌꯦ
ꯂꯧꯕꯨꯛꯇꯒꯤ ꯑꯗꯨꯝ ꯑꯥ ꯑꯗꯣ ꯀꯩꯅꯣ ꯄꯨꯈ꯭ꯔꯤꯒꯨꯝꯕꯗ ꯃꯊꯛꯇ ꯍꯧꯕ ꯅꯥꯄꯤꯒꯨꯝꯕꯗꯣ
ꯑꯣ ꯑ ꯅꯥꯄꯤꯁꯦ ꯑꯩꯗꯤ ꯀꯩꯅꯣꯅꯦ ꯎꯝ ꯂꯧꯕ ꯆꯠꯄꯁꯦ ꯅꯪꯗꯕꯅꯤꯅ ꯑꯗꯨꯝ ꯃꯣꯏ ꯚꯦꯖꯤꯇꯦꯕꯜ ꯕꯦꯟꯗꯔ ꯂꯩꯌꯦꯅꯀꯣ ꯏꯟꯁꯥꯡ ꯌꯣꯟꯕꯗꯣ ꯃꯣꯏꯗꯒꯤ ꯑꯗꯨꯝ ꯑꯥ ꯀꯩꯅꯣ ꯇꯧꯋꯦ
ꯑꯣ ꯃꯣꯏꯅ ꯕꯣꯔꯥ ꯕꯣꯔꯥꯗ ꯂꯧꯕꯗꯨꯔꯣ ꯕꯣꯔꯥ ꯕꯣꯔꯥꯗ ꯅꯥꯄꯤ ꯑꯥ
ꯒ꯭ꯔꯤꯟ ꯑꯣꯏꯔꯒ ꯀꯣ
ꯑꯥ ꯍꯥ
ꯒ꯭ꯔꯤꯟ ꯑꯣꯏꯔꯒ ꯃꯥꯒꯤ ꯃꯅꯥꯁꯨ ꯆꯥꯕꯗꯨꯁꯨ ꯍꯥꯎꯇꯕꯅꯦ ꯑꯩꯈꯣꯏꯗꯤ ꯀꯜꯂꯒ ꯌꯦꯟꯒꯤꯒꯨꯝꯕ ꯈꯛꯇ ꯃꯣꯏ ꯇꯣꯉꯥꯟꯅ ꯌꯣꯟꯕ ꯃꯥꯜꯂꯦ
ꯍꯣ ꯍꯣ
ꯑꯗꯨ ꯑꯣꯏꯅ ꯑꯗꯨꯝ ꯃꯤꯛꯁ ꯇꯧꯔ ꯄꯤꯖꯩ ꯑꯗꯨꯒꯤ ꯑꯗꯨꯒꯤ ꯗꯤꯐ꯭ꯔꯦꯟꯁ ꯑꯣꯏꯒꯗ꯭ꯔꯥ ꯕ꯭ꯔꯣꯏꯂꯔꯒ ꯕ꯭ꯔꯣꯏꯂꯔꯁꯤ ꯑꯗꯨ ꯃꯣꯏ ꯕꯤꯖꯤꯅꯦꯁ ꯇꯧꯔꯤꯕ ꯃꯤꯁꯤꯡꯗꯤ ꯃꯣꯏ ꯀꯅꯥꯏꯅ ꯊꯥꯛꯄ꯭ꯔꯗꯤ ꯈꯪꯗ꯭ꯔꯦ ꯀꯣ ꯑꯗꯣ ꯑꯩꯗꯤ ꯑꯗꯨꯝꯍꯥꯏꯅ ꯇꯧꯔꯒ ꯑꯗꯨꯝ ꯇꯧꯔꯒ ꯂꯩꯌꯦꯕ ꯌꯨꯝꯗ
ꯑꯝ ꯇꯥꯢ
ꯅꯈꯣꯏꯗꯤ ꯀꯔꯤ ꯄꯦꯠ ꯑꯦꯅꯤꯃꯦꯜꯁ ꯀꯨꯝꯕ ꯀꯔꯤꯁꯨ ꯌꯣꯛꯇꯕ꯭ꯔꯥ ꯅꯣꯏꯗꯤ
ꯌꯣꯛꯇꯦꯗ ꯇꯝꯄꯥꯛꯅꯤꯗ
ꯑꯣ ꯑꯣ ꯑꯣ ꯑꯣ
ꯆꯤꯡꯗꯗꯤ ꯆꯤꯡꯗꯗꯤ ꯈꯔ ꯌꯣꯛꯑꯝꯃꯦ ꯍꯧꯖꯤꯛ ꯇꯤ ꯌꯣꯛꯇ꯭ꯔꯦ ꯇꯝꯄꯥꯛꯇ ꯑꯗꯨꯝ ꯂꯩꯈ꯭ꯔꯦ
ꯇꯝꯄꯥꯛꯇꯗꯤ ꯂꯝꯁꯦ ꯌꯥꯝꯅ ꯀꯩ ꯍꯥꯏꯁꯤꯔꯥ ꯀꯟꯖꯦꯁꯇꯦꯠ ꯑꯣꯏꯕ ꯍꯥꯏꯕ ꯇꯥꯔꯦꯀꯣ ꯑꯗꯨꯒꯤ ꯑꯗꯨꯒꯤꯁꯨ
ꯃꯇꯝꯁꯨ ꯂꯩꯇꯦ ꯅꯣꯏ ꯌꯨ ꯌꯨꯝꯗꯗꯤ ꯌꯦꯟꯒꯨꯝꯕ ꯍꯨꯏ ꯍꯨꯏꯒꯨꯝꯕꯁꯨ ꯊꯝꯕ꯭ꯔꯣ
ꯑꯦ ꯍꯨꯏ ꯊꯝꯗꯦ ꯏꯆꯥꯁꯤꯡꯁꯤꯗꯤ ꯍꯨꯏ ꯄꯥꯝꯃꯦ ꯑꯥꯎ ꯍꯧꯗꯣꯡꯁꯨ ꯊꯝꯗꯦ ꯍꯧꯗꯣꯡꯗꯤ ꯑꯩ ꯄꯥꯝꯗꯦꯗ ꯍꯧꯗꯣꯡꯁꯤꯗꯤ ꯀꯣ ꯁꯣꯐꯥꯗ ꯀꯥꯔ ꯀꯥꯔꯁꯨ ꯅꯠꯇ꯭ꯔꯒ ꯐꯃꯨꯡꯗ ꯀꯥꯔꯁꯨ ꯃꯥꯒꯤ ꯀꯩꯔꯣ ꯃꯇꯨ ꯍꯥꯏꯒꯗ꯭ꯔꯥ ꯑꯣ ꯃꯈꯣꯏꯒꯤ
ꯃꯥ